ꯍꯜꯂꯣ
ꯉꯥꯏꯔꯤꯕꯧ
ꯅꯨꯡꯉꯥꯏꯔꯤꯌꯦ ꯐꯖꯅ
ꯏꯆꯦꯒꯤ ꯈꯣꯟꯖꯦꯜꯁꯨ ꯇꯥꯗꯕ ꯀꯨꯏꯔꯦꯅꯦ
ꯑꯁ ꯀꯥꯞꯅꯤꯡꯕ ꯐꯥꯎꯕ꯭ꯔꯣ ꯇꯥꯗꯕ ꯀꯨꯏꯗꯕꯒꯤ ꯀꯨꯏꯔꯕꯒꯤ
ꯀꯔꯤ ꯍꯥꯏꯕ
ꯌꯥꯝ ꯀꯨꯏꯅ ꯇꯥꯗꯕꯒꯤ ꯀꯥꯞꯅꯤꯡꯕ꯭ꯔꯣ ꯍꯥꯏꯕ
ꯑꯁ ꯅꯪꯈꯣꯟꯖꯁꯦ ꯀꯄ꯭ꯔꯣ ꯅꯪ
ꯅꯠꯇꯦ ꯑꯩꯁꯦ ꯍꯧꯖꯤꯛꯀꯥꯟꯀꯣ ꯂꯣꯛ ꯈꯨꯕꯒꯤ ꯈꯅꯥꯎꯁꯦ ꯂꯣꯏ ꯀꯪꯈ꯭ꯔꯦ ꯑꯗꯨꯗ ꯑꯣꯏꯕꯒꯤ
ꯑꯁ ꯂꯣꯏꯔꯦꯍꯦ ꯐꯖꯅ ꯀꯪꯕ꯭ꯔꯥ
ꯑꯁ ꯃꯤꯁꯤꯡꯅ ꯅꯪ ꯀꯗꯥꯏꯗ ꯏꯁꯩ ꯁꯛꯄ ꯁꯛꯂꯒ
ꯑꯁ ꯅꯪꯁ ꯌꯥꯗꯧ ꯃꯥꯥꯟꯗꯦꯕꯣ ꯑꯁ ꯌꯥꯝ ꯀꯪꯉꯤꯕꯣ ꯅꯣꯡ ꯆꯨꯗꯕ ꯃꯥꯜꯂꯦ ꯑꯩꯁꯦ ꯑꯁ ꯑꯁ ꯋꯥꯔꯤ ꯁꯥꯟꯅꯕ ꯌꯥꯗꯧ ꯃꯥꯟꯗꯦꯕ ꯅꯣꯛꯅꯤꯡꯕꯗ
ꯑꯗꯨꯃꯥꯏꯅ ꯇꯧꯅꯨ ꯑꯁ ꯃꯤ ꯀꯞꯅꯤꯡꯉꯒꯥ ꯂꯩꯔꯤ ꯀꯥꯟꯁꯤꯗ
ꯌꯥꯎ ꯌꯥꯎꯗꯦꯗ
ꯑꯁ
ꯑꯩꯒꯤꯗꯤ ꯀꯩꯁꯨ ꯇꯧꯗꯦ ꯏꯁꯩ ꯁꯛꯄꯤꯌꯨꯔ
ꯁꯛꯑꯣ ꯇꯥꯅꯤꯡꯉꯦ ꯅꯪꯒꯤ ꯏꯁꯩꯗꯣ ꯇꯥꯗꯕ ꯀꯨꯏꯔꯦ
ꯂꯣꯏꯔꯦꯍꯦ ꯀꯔꯤ ꯆꯥꯁꯤꯜ ꯂꯨꯕꯒꯦ
ꯀꯩꯁꯨ ꯆꯥꯗꯦ ꯃꯇꯝ ꯍꯧꯖꯤꯛ ꯀꯥꯡꯈ ꯈꯨꯟꯗ ꯂꯣꯏꯅ ꯂꯣꯛ ꯈꯨꯅꯩ ꯑꯗꯨ ꯑꯣꯏꯕꯒꯤ ꯑꯦꯁ ꯑꯩꯁꯨ
ꯑꯁ ꯑꯩꯁꯨꯅꯦ ꯉꯔꯥꯡ ꯅꯍꯥꯟ ꯉꯁꯤ ꯉꯔꯥꯡꯅ ꯍꯧꯕꯅꯦ ꯂꯣꯛ ꯊꯦꯛ ꯍꯧꯕꯀꯣ ꯍꯤꯗꯥꯛ ꯆꯥꯏ ꯑꯗꯨꯒ ꯑꯁꯤꯗꯤ ꯀꯩꯅꯣ ꯌꯥꯝꯅ ꯀꯟꯅꯗꯤ ꯇꯧꯗꯦꯗ
ꯑꯩꯗꯤꯀꯣ ꯌꯥꯗꯦ ꯅꯍꯥꯟꯁꯨ ꯈ꯭ꯔꯤꯁꯃꯥꯁ ꯒꯥꯟꯗꯋꯦꯔꯒ ꯂꯣꯏꯔ ꯃꯔꯛꯇꯀꯣ ꯑꯁ
ꯎꯝ
ꯃꯈꯣꯛꯞꯀꯤ ꯅꯥꯕꯗꯣ ꯑ ꯀꯞꯅꯤꯡꯕꯅꯦ ꯑꯗꯣꯝ ꯃꯇꯝꯁꯨ ꯑꯁ
ꯅꯪꯒꯤ ꯈꯨꯣꯟꯖꯦ ꯑꯟꯁꯤꯗꯤ ꯀꯔꯤ ꯍꯥꯏꯁꯔ ꯎ ꯉꯁꯤ ꯀꯗꯥꯏꯗ ꯆꯠꯀꯦ ꯂꯩꯕ꯭ꯔꯥ ꯌꯨꯝꯗ
ꯉꯁꯤ ꯂꯧꯗ ꯆꯠꯂꯦ ꯂꯧ ꯂꯤꯡꯕ ꯆꯠꯂꯦ ꯑꯩꯈꯣꯏꯒꯤ ꯂꯧ
ꯎꯠꯇ ꯂꯣꯛꯇꯣ ꯀꯩꯅꯣ ꯅꯥ ꯅꯥꯗꯕꯔꯣ ꯑꯗꯣ ꯅꯪ ꯈꯣꯟꯖꯦꯜ ꯅꯪ ꯅ ꯁꯥꯥꯗꯣ ꯅꯥꯗꯕ꯭ꯔꯣ ꯂꯧꯗꯨ ꯑꯗꯨꯝ ꯆꯠꯄ꯭ꯔꯣ
ꯎꯄꯥꯏ ꯂꯩꯇꯦ
ꯑꯁ ꯈꯣꯟꯖꯦ ꯉꯁꯤꯗꯤ ꯗ꯭ꯔꯤꯞꯀ ꯌꯥꯟꯗꯨꯅ ꯀꯩꯅꯣ ꯐꯝꯕ ꯐꯤꯕꯝꯗꯅꯤꯅꯦ
ꯑꯁ ꯑꯩꯈꯣꯏꯁꯦ ꯑꯩꯁꯦ ꯌꯥꯗ꯭ꯔꯦ
ꯑꯁ ꯌꯥꯗꯕ ꯃꯥꯗ꯭ꯔꯦꯗ ꯇꯣꯁꯤꯔꯑꯣ
ꯍꯔꯦ ꯇꯧꯔꯣ
ꯍ
ꯍꯦꯟꯟ ꯇꯧꯔꯣ ꯑ ꯃꯨꯒ
ꯑꯁ ꯂꯣꯏꯗ꯭ꯔꯤ ꯐꯥꯎꯗꯤ ꯇꯧꯗꯤ ꯇꯧꯁꯤ ꯇꯧꯁꯤꯗ
ꯅꯪ ꯅꯣꯛ ꯅꯣꯛ ꯂꯩꯔꯒ ꯏꯀꯥꯏꯌꯦ ꯑꯩ
ꯑ ꯉꯁꯤꯁꯦ ꯑ ꯑꯁ ꯀꯔꯤ ꯍꯥꯏ
ꯍꯌꯦꯡ ꯍꯌꯦꯡꯗꯤ ꯐꯔꯅꯤ
ꯑꯁ ꯍꯌꯦꯡꯗꯤ ꯂꯩꯗꯧ ꯃꯥꯟꯗ꯭ꯔꯦ
ꯏꯁꯁ ꯌꯥꯔꯦ ꯊꯕꯛ ꯐꯠꯇꯕ ꯊꯕꯛꯇꯨ ꯇꯧꯔꯛꯀꯅꯨ ꯑꯩꯉꯣꯟꯗ
ꯎꯝ ꯑ ꯂꯧ ꯆꯠꯂꯦꯕ
ꯅ ꯆꯠꯂꯦ ꯂꯣ ꯂꯕ
ꯁ ꯉꯟꯅ ꯉꯟꯅ ꯍꯜꯂꯛꯒꯅꯦ ꯑꯗꯨꯗꯤ
ꯎꯝ ꯉꯁꯥꯏ ꯑ ꯅꯣꯏꯔꯦ ꯑꯩꯅ
ꯅꯣꯏ ꯅꯣꯏꯒꯤꯔꯥꯡ ꯀꯅꯥ ꯑꯣꯏꯒꯅꯣ
ꯍꯣꯏꯒꯤꯅꯦ
ꯑꯣ ꯂꯣꯏꯔꯕꯣ
ꯂꯣꯏꯔꯦ
ꯑꯣꯂꯥ
ꯑꯥ ꯄꯨꯂꯞ ꯂꯣꯏꯔꯦ
ꯑꯁ ꯑꯗꯨꯗꯤ ꯀꯔꯤ ꯏꯟꯁꯥꯡ ꯆꯥꯗꯣꯏꯅꯣ ꯂꯧ ꯂꯣꯏꯕꯒꯤ
ꯈꯪꯗꯦ
ꯈꯪꯗꯦ ꯀꯥꯏꯅ ꯑꯍꯥꯎꯕ ꯀꯩꯅꯣ ꯂꯧꯁꯦ ꯊꯥꯕꯗ ꯏꯟꯁꯥꯡꯁꯦ
ꯑꯧ
ꯊꯥꯕ ꯂꯣꯏꯕ ꯅꯨꯃꯤꯠꯇ ꯏꯟꯁꯥꯡ ꯐꯖꯔꯗꯤ ꯂꯧ ꯂꯣꯛꯄ ꯃꯇꯝꯗꯁꯨ ꯌꯥꯝꯅ ꯐꯪꯕꯅꯦ ꯇꯗ ꯍꯣꯏ ꯑꯩꯗꯤ ꯑꯁ ꯑꯁꯦ ꯑꯁꯦ ꯁꯅꯥꯐꯝꯝꯗ ꯆꯠꯊꯣꯛꯑꯒ ꯂꯩꯦ
ꯑꯣ
ꯑꯗꯨꯗꯤ ꯉꯁꯤ ꯂꯧ ꯂꯣꯏꯕꯅꯤꯅ ꯍꯌꯦꯡꯗꯤ ꯑꯗꯨꯝ ꯄꯣꯊꯥꯒꯗ꯭ꯔꯥ ꯑꯃꯨꯛ ꯆꯠꯒꯗ꯭ꯔꯥ
ꯍꯌꯦꯡꯁꯦ ꯑꯦꯅꯔꯖꯤ ꯑꯆꯥꯠꯁꯤ ꯍꯥꯏꯌꯦ
ꯍꯥꯥ
ꯑꯦꯅꯥꯔꯖꯤ ꯑꯦꯁ
ꯑꯣ
ꯖ‌ꯣ ꯀꯥ
ꯑꯁ ꯅꯪꯒꯤꯔꯣ
ꯑꯩꯒꯤꯅꯦ
ꯅꯪ ꯑꯣ ꯑꯁ ꯆ‌ꯦꯗꯤꯇ ꯇ‌ꯣꯂ‌‌ꯣꯞ ꯀꯁꯦ ꯆꯥꯋꯤꯀꯣ
ꯄꯩꯁꯥ ꯇꯥꯟꯗ꯭ꯔꯗꯤ ꯌꯥꯗ꯭ꯔꯦ ꯍꯧꯖꯤꯛꯀꯥꯟꯗꯤ
ꯑꯁ ꯑꯗꯨ ꯊꯥꯗ ꯀꯌꯥ ꯀꯌꯥ ꯃꯣꯏ ꯊꯕꯛ ꯀꯩꯅꯣ ꯅꯨꯃꯤꯠꯇꯣ ꯊꯥꯗ ꯀꯌꯥ ꯀꯌꯥꯃꯨꯛꯇꯤ ꯂꯥꯛꯄ꯭ꯔꯥ
ꯈꯪꯗꯦꯍ ꯑꯃꯨꯛꯐꯥꯎ ꯆꯪꯗ꯭ꯔꯤꯌꯦ ꯅꯍꯥꯟꯅꯤ ꯆꯪꯉꯦ ꯅꯍꯥꯟꯅꯤ ꯂꯤꯁꯤꯡ ꯀꯌꯥꯔꯥ ꯆꯪꯈꯤꯕꯅꯦ ꯀꯥꯎꯈ꯭ꯔꯦ
ꯑꯁ ꯑꯗꯨꯝ ꯑꯁ ꯍꯣꯏ ꯌꯥꯝ ꯐꯔꯦꯅꯦ ꯍꯥ ꯊꯕꯛꯄꯨꯗꯤ ꯑꯗꯨꯝ ꯄꯤꯕꯅꯤꯅ
ꯎꯝ ꯊꯥꯈꯣꯗꯤꯡ ꯂꯒꯅꯤ ꯍꯥꯏ ꯌ‌ꯦ
ꯊꯥ ꯈꯨꯗꯤꯡꯗ ꯅꯨꯃꯤꯠ ꯀꯨꯟꯗ ꯍꯥꯏ ꯅꯨꯃꯤꯠ ꯀꯨꯟ ꯁꯨꯕꯔꯥ ꯄꯤꯕꯗꯃꯣꯏ ꯑꯦ ꯀꯣꯟꯁꯤ ꯇꯧꯔꯝꯃ‌ꯣꯏ ꯇꯔꯥ ꯃꯉꯥ ꯇꯔꯥ ꯑꯗꯨꯝ ꯇꯧꯕ ꯃꯥꯜꯂꯦꯀꯣ
ꯑꯥꯎ
ꯎꯝ ꯑꯁ ꯌꯥꯝ ꯅꯩꯗꯦꯅꯦ
ꯅꯩꯗꯦ ꯅꯩꯗꯦ ꯅꯣꯏꯅ ꯅꯔꯤꯁꯦ
ꯑꯦꯁ ꯑꯩ ꯑꯩꯕꯨꯗꯤ ꯃꯤꯔꯦꯝꯅꯦꯗ
ꯃꯤꯔꯦꯝ ꯅꯠꯇꯦ
ꯃꯤꯔ‌ꯦꯝ ꯅꯠꯇꯦ ꯑꯦ ꯃꯤꯔ‌ꯦꯝ
ꯑꯁ ꯈꯪꯗ‌ꯦꯅꯦ ꯂꯩ ꯇꯣꯟꯁꯦ ꯂꯩꯖ‌ꯦ ꯌꯥꯗꯦꯅꯦ ꯌꯣꯡ ꯆꯨꯗ꯭ꯔꯣ ꯅꯣꯏꯗ
ꯏꯁꯀꯨꯗ‌ꯦ
ꯎꯝ ꯑꯗꯣ ꯑꯩꯈꯣꯏꯗꯗꯤ ꯆꯨꯋ‌‌ꯦ
ꯀꯩꯗꯧꯕꯒꯤꯔꯣ ꯍꯧꯖꯤꯛ ꯅꯣꯡ ꯐꯔꯛ ꯇꯥꯛꯑꯒꯥꯟ ꯆꯨꯁꯤꯅ ꯀꯅꯥ ꯀꯅꯥ ꯂꯩꯔꯤꯅꯣ ꯅꯪ ꯍꯧꯖꯤꯛ ꯍꯥꯥ ꯇꯥꯕ꯭ꯔꯣ ꯀꯩꯗꯧꯕꯒꯤꯔ ꯇꯥꯕ꯭ꯔꯣ ꯅꯪ ꯈꯣꯟꯖ‌ꯦꯜ ꯇꯥꯗꯤꯌꯦ ꯅꯪ ꯈꯣꯟꯖ‌ꯦꯜ ꯇꯥꯗꯤꯌꯦ ꯑꯩ ꯈꯣꯟꯖ‌ꯦꯜ ꯇꯥꯕ꯭ꯔꯣ
ꯑꯩ ꯅꯪ ꯅꯪ ꯈꯨꯟꯖ‌ꯦꯜ ꯖ‌ꯦ ꯐꯖꯅ ꯇꯥꯏ
ꯑꯩꯗꯤ ꯅꯪ ꯈꯣꯟꯖ‌ꯦꯜ ꯇꯥꯗꯕ
ꯑꯣ ꯑꯗꯣ ꯑꯩ ꯈꯣꯟꯖꯦꯜ ꯇꯥꯗꯕꯁꯦ ꯀꯔꯤ ꯅꯨꯡꯉꯥꯏꯇꯕ ꯐꯥꯎꯒꯦ
ꯑꯁꯅꯨꯡ ꯌꯥꯝ ꯅꯨꯡꯉꯥꯏ ꯇꯥꯗꯕ ꯀꯨꯏꯗꯕꯒꯤ ꯏꯁ ꯊꯃꯣꯏꯁꯦ
ꯑꯗꯣ ꯍꯟꯗꯛ ꯌꯨꯝꯗ ꯂꯩ ꯉꯁꯤ ꯅꯨꯡꯁꯥ ꯊꯣꯛꯄ꯭ꯔꯥ ꯅꯣꯡ ꯆꯨꯕ꯭ꯔꯥ ꯑꯥꯗ ꯅ‌ꯣꯏꯗ
ꯅ‌ꯣꯡꯁꯥ ꯊꯣꯛꯇꯦ ꯆꯞ ꯆꯥꯏ ꯑꯧ ꯆꯞ ꯆꯥꯔꯦ ꯉꯁꯤ ꯋꯦꯗꯔꯁꯦ
ꯇꯣ ꯑꯣ ꯑꯗꯨꯗꯤ ꯂꯎ ꯀꯩꯅꯣ ꯊꯥꯕꯗꯣ ꯅꯨꯡꯉꯥꯏꯔꯝꯒꯅꯤꯅꯦ ꯂꯧꯅꯤꯡꯕꯗꯣ
ꯍꯣꯏ ꯌꯥꯝ ꯅꯨꯡꯉꯥꯏ
ꯑꯣ ꯃꯤ ꯀꯌꯥꯃꯨꯛꯇꯤ ꯆꯠꯀꯦ ꯅꯣꯏ ꯉꯁꯤ ꯂꯧꯗꯣ
ꯃꯦꯃꯣꯔꯤ
ꯃꯔꯤꯛ ꯈꯇ
ꯑꯥ
ꯑꯁ ꯑꯗꯨ ꯅꯣꯏ ꯏꯃꯨꯡ ꯈꯠꯇ ꯑꯣꯏꯔꯝꯃꯣꯅꯦꯅꯦ
ꯏꯃꯥꯟꯅꯕꯤ ꯑꯃꯒ ꯏꯃꯥꯒ ꯑꯩꯈꯣꯏ ꯏꯃꯥ ꯑꯩ ꯏꯃꯥꯟꯅꯕꯤ
ꯃꯥꯟꯕꯤ ꯍꯥꯏꯁꯦ ꯅꯣꯏ ꯅꯣꯏ ꯌꯨꯝꯒꯤ ꯑꯅꯛꯄꯗ ꯂꯩꯕꯗꯨꯔꯥ
ꯑꯣꯧ ꯄ꯭ꯂꯦꯒ꯭ꯔꯥꯎꯝꯅ ꯀꯗꯣ
ꯑꯣ ꯃꯉꯣꯟꯗꯁꯨ ꯑꯩ ꯉꯁꯥꯏ ꯀꯩꯅꯣ ꯇꯧꯁꯤꯔꯥ ꯍꯪꯕꯅꯦ ꯃꯣꯏ ꯃꯥꯗꯣ ꯂꯧꯖꯔꯒ ꯍꯜꯂꯛꯑꯦ ꯋꯥꯏꯑꯦꯅ
ꯑꯣ
ꯇꯧꯗꯕ
ꯑꯦ ꯃꯁꯤ ꯉꯟꯅ ꯇꯨꯝꯒꯅꯤ ꯉꯝꯗꯦ
ꯎꯝ ꯌꯥꯝ ꯌꯥꯝ ꯋꯥꯔꯕꯣ
ꯑꯁ ꯈ꯭ꯋꯥꯡ ꯑꯁꯦ ꯂꯣꯏ ꯅꯥꯔꯦ
ꯑꯣ ꯂꯧꯁꯦ ꯁꯨꯕ ꯂꯣꯏꯅꯔꯕꯣ ꯍꯧꯕꯇ ꯉꯥꯏꯔꯤꯕꯣ ꯅꯠꯇ꯭ꯔꯒ ꯀꯃꯥꯏ ꯀꯃꯥꯏꯅ ꯇꯧꯔꯒꯦ ꯍꯧꯖꯤꯛꯁꯦ
ꯃꯤ ꯈꯔꯗꯤ ꯂꯣꯏꯅꯈ꯭ꯔꯦ ꯄꯝꯐꯦꯡꯒꯗꯤ ꯃꯤ ꯈꯔ ꯐꯣꯠꯂꯤ
ꯑꯣ ꯂ ꯂꯤꯡꯕ ꯀꯩꯅꯣ ꯀꯩꯅꯣ ꯊꯥꯕꯗꯗꯤ ꯃꯤ ꯂꯣꯏꯅꯈ꯭ꯔꯕꯣ ꯂꯧ ꯂꯤꯡꯕ ꯒꯤꯗꯣ ꯃꯤ ꯂꯣꯏꯅꯈ꯭ꯔꯕꯣ
ꯂꯣꯏꯅꯗ꯭ꯔꯤ ꯈꯔ ꯂꯤꯡꯗ꯭ꯔꯔꯤ
ꯎꯝ ꯑꯩ ꯂꯧ ꯂꯧꯁꯦ ꯁꯨꯕ ꯂꯣꯏꯔꯕꯅꯤꯅ ꯐꯖꯅ ꯄꯣꯊꯥꯀꯣ ꯉꯗꯤ ꯉꯟꯅ
ꯑ ꯉꯥꯟꯟꯅ ꯇꯨꯝꯒꯅꯤ
ꯆꯥꯛꯀꯗꯣ ꯇꯞ ꯇꯥꯏ ꯆꯥꯁꯤꯜꯂꯒ ꯅꯨꯡꯉꯥꯏꯅ ꯇꯨꯝꯃꯣ
ꯆ꯭ꯔꯥꯛꯀ ꯆꯥꯅꯤꯡꯗ꯭ꯔꯦ ꯑꯩ ꯍꯧꯖꯤꯛꯀꯥꯟ ꯑꯁ ꯌꯦꯟꯁꯥꯡ ꯍꯥꯎꯕꯁꯦ ꯆꯥꯗ꯭ꯔꯦ ꯍꯧꯖꯤꯛꯀꯥꯟ
ꯐꯥꯎꯗ꯭ꯔꯗꯤ ꯆꯥꯗ꯭ꯔꯦ
ꯍꯦꯟꯖꯥꯡ ꯍꯥꯎꯕꯁꯨ ꯁꯥꯗ꯭ꯔꯦ ꯉꯔꯥꯡ ꯍꯥꯥꯟ ꯏꯃꯥꯜ ꯏꯃꯥꯟꯅꯕꯤꯒꯤ ꯂꯧꯁꯨ ꯂꯤꯡꯕ ꯆꯠꯂꯤꯦꯕ ꯃꯣꯏꯒꯤꯅ ꯑꯣꯛꯁꯥ ꯊꯣꯡꯕ ꯑꯩ ꯆꯥꯗꯦ ꯃꯣꯏꯒꯤ ꯑꯣꯛꯁꯥꯁꯨ ꯑꯩ ꯆꯥꯕꯅ ꯆꯝꯐꯨꯠꯀ ꯏꯔꯣꯟꯕꯒ ꯆꯥꯔꯦ ꯑꯣ ꯉꯁꯤꯁꯨ ꯑꯩꯈꯣꯏ ꯆꯥꯏꯗꯣ ꯆꯥꯛ ꯆꯥꯗꯦ ꯑꯩ ꯆꯝꯊꯣꯡ ꯆꯥꯏ ꯆꯝꯊꯣꯡꯒ ꯃꯣꯔꯣꯛ ꯃꯦꯞꯄꯒ ꯑ
ꯑꯍꯥꯎꯕꯁꯤ ꯑꯍꯥꯎꯕꯁꯨ ꯆꯅꯤꯡꯗꯦꯕ
ꯑꯁ ꯑꯍꯥꯎꯕ ꯆꯥꯕ ꯌꯥꯗꯦ ꯂꯣꯛ ꯈꯨꯕꯒꯤꯀꯣ ꯍꯦꯟꯖꯤꯜꯂꯒꯅꯦꯕ ꯑꯃꯨꯛꯀ
ꯎꯝ ꯆꯃꯃꯦ ꯆꯃꯦ ꯆꯃꯦ
ꯑꯁ ꯅꯍꯥꯟ ꯈ꯭ꯔꯤꯁꯃꯥꯁꯒ ꯅꯅꯤꯌꯨ ꯌꯔ ꯃꯔꯛꯇ ꯅꯥꯕꯗꯣ ꯑ ꯑꯥ ꯀꯌꯥꯝ ꯋꯥꯕ꯭ꯔꯥꯗꯣ
ꯅꯪ ꯅꯥꯕ ꯑꯩꯗꯤ ꯈꯪꯗꯦ
ꯑꯁ ꯈꯨꯋꯥꯗꯣ ꯑꯁ ꯍꯥꯏꯗꯤ ꯂꯣꯛ ꯈꯨꯕꯁꯦ ꯌꯥꯝꯅ ꯑꯗꯨꯝ ꯅꯥꯒꯜꯂꯦꯕ ꯂꯣꯛ ꯈꯨꯕꯁꯦ
ꯎꯝ ꯑꯩꯕꯨꯗꯤ ꯄꯇꯤ ꯀꯩꯅꯣ ꯇꯧꯔꯦꯗ ꯂꯣꯛ ꯈꯨꯕꯒꯨꯝꯕꯁꯦ ꯄꯥꯗꯗꯥꯎꯗꯦ ꯆꯍꯤ ꯑꯍꯨꯝꯒꯨꯝꯕꯗꯅꯦ ꯂꯣꯛ ꯈꯨꯕꯁꯦ ꯑꯃꯒꯨꯝꯕꯗꯤ ꯇꯧꯒꯅꯤ
ꯑꯁ ꯌꯥꯝ ꯐꯩꯌꯦ ꯑꯗꯨꯗꯤ ꯑꯩꯒꯤ ꯑꯁ
ꯑꯗꯨꯕꯨ ꯑꯗꯨꯕꯨꯅꯦ ꯑꯩꯅ ꯅꯥꯕꯨ ꯅꯥꯔꯗꯤ ꯌꯥꯝꯅ ꯁꯦꯔꯁ ꯑꯣꯏꯕꯗꯣ
ꯑꯣꯥꯎ
ꯑꯗꯨ ꯇꯧꯒꯜꯂꯦ ꯑꯩꯗꯤ ꯄꯥꯛ ꯃꯆꯥ ꯃꯆꯥꯗꯤ ꯀꯩꯅꯣ ꯇꯧꯔꯦ ꯀꯌꯥ ꯇꯧꯗꯦ
ꯑꯩꯒꯤ ꯈꯣꯟꯖꯦꯜꯁꯦ ꯏꯃꯥꯟꯕꯤꯅ ꯅꯪꯒ ꯑꯥ ꯂꯩꯀꯥꯏ ꯏꯆꯦ ꯏꯆꯦ ꯌꯨꯝ ꯄꯥꯟꯕꯤ ꯂꯩꯀꯥꯏꯒ ꯑꯃꯗ ꯑꯩꯒꯤ ꯈꯣꯟꯒ ꯆꯞ ꯃꯥꯟꯅꯕ ꯂꯩ ꯑꯗꯨꯒ ꯑꯩꯈꯣꯏ ꯃꯈꯥ ꯑꯩꯈꯣꯏ ꯂꯩꯀꯥꯏꯒꯤ ꯃꯈꯥ ꯂꯩꯀꯥꯏꯗ ꯂꯩꯕ ꯑꯦ ꯗꯗꯥ ꯃꯗꯨ
ꯑꯧ
ꯅꯣꯏ ꯑꯍꯨꯝ ꯐꯝꯃꯤꯟꯅꯔꯒ ꯋꯥꯔꯤ ꯁꯥꯍꯟꯅꯤꯡꯒꯦ ꯍꯥꯏꯌꯦ ꯅꯈꯣꯏ ꯀꯣꯟꯗ
ꯅꯪ ꯈꯨꯁꯦꯟ ꯃꯝꯕꯁꯦ
ꯕꯔꯥ ꯂꯩꯐꯝꯗꯣ ꯑꯗꯨꯁꯨ ꯑꯍꯟ ꯑꯃ ꯂꯩꯌꯦ ꯅꯪꯒ ꯐꯣꯟ ꯅꯝꯕꯝꯕꯔ ꯄꯤꯕꯤꯎꯔꯥ ꯅꯝꯕꯔꯅꯤ ꯋꯥꯔꯤ ꯆꯅꯤꯡ
ꯁꯅꯤꯛ ꯗꯦ ꯀꯔꯤꯒꯤꯔ
ꯌꯥꯝ ꯃꯥꯟꯗꯩ ꯋꯥꯅꯤꯠꯇ
ꯆꯥꯛ ꯆꯥꯛꯀ ꯆꯥꯕ ꯅꯨꯡꯉꯥꯏꯇ꯭ꯔꯦ ꯍꯧ ꯁꯧꯈ꯭ꯔꯦ ꯏꯟꯁꯥꯡ ꯈꯔ ꯅꯨꯡꯉꯥꯏꯔꯦ ꯁꯧꯒꯔꯤ ꯍꯦꯟꯁꯥꯡꯅ ꯈꯔ ꯅꯨꯡꯉꯥꯏꯔꯦ
ꯎꯝ ꯍꯣꯏ ꯁꯧꯀꯔꯤꯗꯤ ꯑꯩꯒꯤꯗꯤ ꯑꯗꯨꯝ ꯍꯥꯎꯋꯦ
ꯎꯝ ꯑꯩꯗꯤ ꯑꯗꯨ
ꯁꯛ ꯁꯧꯈꯛꯇ ꯊꯣꯡꯕꯁꯨ ꯃꯍꯤꯒꯨꯝꯕꯗꯁꯨ ꯑꯗꯨꯝ ꯊꯛꯄ ꯅꯨꯡꯉꯥꯏ
ꯎꯝ ꯑꯁꯤ ꯉ ꯉꯁꯤ ꯏꯃꯥꯟꯅꯕꯤ ꯁꯧꯒ꯭ꯔꯤ ꯃꯍꯤ ꯈꯨ ꯊꯥꯛꯇꯣ ꯒ꯭ꯂꯥꯁ ꯑꯍꯨꯝꯅꯤ ꯃꯥ ꯊꯛꯈꯤꯕꯗꯣ ꯗꯤꯁꯄꯣꯒꯤ
ꯎꯝ ꯑꯗꯨꯗꯤ ꯁꯣꯛꯂꯤꯒꯁꯨ ꯑꯗꯨꯝ ꯄꯥꯝꯃꯦ ꯍꯥꯏꯗꯤ
ꯆꯥꯛ ꯆꯥꯕꯗ ꯅꯨꯡꯉ